ꯖꯤꯃꯤ ꯀꯣꯋꯦꯜ
ꯇ꯭ꯥꯕꯔꯣ ꯇꯥꯕ꯭ꯔꯣ
ꯇꯥꯏꯌꯦ ꯇꯥꯏꯌꯦ ꯇꯗꯕ꯭ꯔꯣ
ꯑꯁ ꯃꯈꯣꯟꯁꯦ ꯌꯥꯝ ꯂꯣ ꯑꯣꯏꯅꯦ
ꯇꯥꯔꯕꯣ
ꯇꯥꯕꯗꯤ ꯇꯥꯕꯗꯤ ꯇꯥꯏ ꯂꯣ ꯑꯣꯏꯕ
ꯅꯪꯒꯤꯗꯤ ꯂꯣꯏꯑꯣꯏꯗꯦ ꯀꯃꯥꯏꯅ ꯇꯧꯕꯅꯣ
ꯑꯩꯒꯤꯗꯤ ꯌꯥꯕ꯭ꯔꯣ
ꯍꯣꯏ ꯅꯥꯀꯣꯡꯗ ꯊꯝꯕꯅꯦ
ꯉꯥꯏꯈꯣ ꯉꯥꯏꯈꯣ ꯑꯃꯔꯛ
ꯐꯣꯟꯗꯨ ꯅꯥꯀꯣꯡꯗ ꯊꯝꯃꯣ
ꯀꯔꯤ ꯇꯧꯔꯤꯕ꯭ꯔꯣ ꯅꯪꯕꯨ
ꯍꯧꯖꯤꯛ ꯄꯥꯒꯦ ꯇꯧꯔꯤꯗ
ꯎꯝ
ꯁꯦꯡꯗꯕꯅꯦ ꯏꯁꯄꯤꯀꯔꯒꯤꯗꯣ ꯇꯥꯏꯌꯦ ꯁꯦꯡꯗ꯭ꯔꯦ ꯇꯥꯏꯌꯦꯕ ꯑꯗꯨ ꯁꯦꯡꯗꯦꯕ ꯅꯪ ꯀꯩꯅꯣꯛ ꯇꯧꯕꯗꯨ
ꯑꯣ ꯍꯨꯖꯤꯛꯇꯤ ꯁꯦꯡꯕ꯭ꯔꯣ
ꯍꯥꯥ
ꯍꯧꯖꯤꯛꯇꯤ ꯁꯦꯡꯕ꯭ꯔꯣ
ꯍꯧꯖꯤꯛꯇꯤ ꯁꯦꯡꯉꯦ ꯑꯩꯒꯤꯗꯤ ꯁꯦꯡꯗꯕ꯭ꯔꯥ
ꯍꯜꯂꯣ ꯍꯜꯂꯣ ꯇꯥꯕ꯭ꯔꯣ
ꯇꯥꯏꯗꯦ ꯇꯥꯏꯌꯦ ꯇꯥꯗꯕ꯭ꯔꯥ ꯑꯩꯗꯤ ꯑꯩꯒꯤꯗꯤ ꯇꯥꯗꯕ꯭ꯔꯣꯕ
ꯁꯤ ꯇꯕ꯭ꯔꯣ
ꯇꯥꯏꯌꯦ ꯍꯥ
ꯌꯥꯔꯅꯤ
ꯅꯠ ꯌꯥꯝ ꯌꯥꯝ ꯅꯦꯝꯅ ꯇꯥꯏꯌꯦ ꯍꯧꯖꯤꯛꯇꯤ ꯉꯁꯥꯏꯒꯤꯗꯤ ꯐꯖꯅ ꯇꯥꯏ ꯍꯧꯖꯤꯛꯇꯤ ꯌꯥꯝ ꯅꯦꯝꯅ ꯇꯥꯏ
ꯇꯥꯏꯕ
ꯇꯥꯏ ꯌꯥꯝ ꯅꯦꯝꯅ ꯇꯥꯏ ꯑꯃꯁꯨ ꯇꯥꯗ꯭ꯔꯦ ꯍꯧꯖꯤꯛꯁꯨ
ꯍꯣꯏ ꯍꯣꯏ ꯁꯣꯏꯅ ꯁꯥꯥꯔꯁꯦ ꯑꯗꯨꯗꯤ ꯁꯤ ꯌꯥꯕ꯭ꯔꯣ ꯁꯤꯗꯤ ꯌꯥꯔꯝꯅꯤꯅ
ꯁꯤꯗꯤ ꯌꯥꯏꯌꯦ
ꯑꯩꯗꯤ ꯑꯩꯗꯤ ꯇꯥꯗ꯭ꯔꯦ
ꯀꯗꯥꯏ ꯆꯠꯄ꯭ꯔꯣ ꯉꯁꯥꯏ ꯊꯕꯛ ꯀꯔꯤ ꯊꯕꯛ ꯆꯠꯄ꯭ꯔꯣ
ꯕꯥꯖꯔꯗ ꯊꯣꯛ ꯑꯒ ꯂꯥꯛꯄꯅꯤꯗ ꯑꯩ ꯀꯩꯅꯣꯃ ꯐꯤꯛꯁ ꯇꯧꯒꯦꯁꯤꯗꯀꯣ ꯉꯥꯏꯈꯣ ꯈꯥꯔ ꯑꯗꯨꯝ ꯋꯥꯔꯤꯗꯤ ꯁꯥꯔꯝꯃꯣ ꯑꯩꯅ ꯐꯤꯛꯁ ꯇꯧꯒꯦ ꯋꯥꯔꯤ ꯁꯥꯔ ꯁꯥꯔ
ꯕꯖꯥꯔ ꯆꯠꯂꯦ ꯍꯥꯏꯕ ꯁꯥꯔꯝꯒꯅꯤꯅꯦ ꯕꯖꯥꯔ ꯆꯠꯄꯗꯨꯕꯣ
ꯇꯥꯕ꯭ꯔꯣ
ꯇꯥꯏꯌꯦ ꯇꯥꯏꯌꯦ
ꯇꯥꯕ꯭ꯔꯣ ꯚꯥꯏ
ꯇꯥꯏꯌꯦ ꯚꯥꯢ
ꯑꯣ ꯍꯧꯖꯤꯛꯇꯤ ꯌꯥꯔꯦ
ꯑꯣ
ꯍꯧꯖꯤꯛꯇꯤ ꯖꯥꯔꯦ ꯂꯥꯏꯔꯤꯛ ꯄꯥꯕ꯭ꯔꯣ ꯉꯁꯤꯕꯣ
ꯄꯥꯏ ꯄꯥꯏ ꯍꯧꯖꯤꯛ ꯄꯥꯗꯤꯕꯅꯦ
ꯀꯌꯥꯃꯨꯛ ꯄꯥꯕ꯭ꯔꯣ ꯀꯔꯤ ꯁꯕꯖꯦꯛ ꯄꯥꯕ꯭ꯔꯣ
ꯑꯩꯗꯤ ꯍꯌꯦꯡꯒꯤ ꯁꯞꯖꯦꯛ ꯄꯥꯕꯅꯤꯗ ꯑꯦ ꯃꯟꯗꯦꯒꯤ
ꯑꯣꯛꯈꯦ ꯑꯥ ꯃꯄꯥꯟ ꯊꯣꯛꯇꯦ ꯉꯁꯤꯗꯤ ꯀꯣꯏꯊꯣꯛ
ꯑꯁꯤ ꯀꯣꯏꯊꯣꯛꯇꯦ ꯉꯥꯛ ꯂꯩꯔ ꯖꯤꯝ ꯆꯠꯈ꯭ꯔꯅꯤ
ꯖꯤꯝ
ꯍꯣꯏ
ꯎꯝ ꯆꯠꯂꯦ ꯖꯤꯝ ꯌꯥꯝ ꯆꯠꯂꯦꯀꯣ
ꯖꯤꯝ ꯌꯥꯎꯗ꯭ꯔꯗꯤ ꯌꯥꯗ꯭ꯔꯦꯅꯦ ꯍꯛꯆꯥꯡꯁꯦ
ꯀꯥꯅ ꯀꯥꯅꯒꯤꯗꯃꯛꯇ ꯖꯤꯝ
ꯑꯦ ꯍꯦ ꯀꯅꯥꯒꯤꯁꯨ ꯅꯠꯇꯦꯗ ꯗꯨꯝ ꯍꯛꯆꯥꯡ ꯐꯤꯠ ꯑꯣꯏꯅ ꯂꯩꯁꯦꯅ
ꯈꯥꯔ ꯑꯈꯣꯏꯒꯤ ꯁꯤꯁꯇ꯭ꯔ ꯏꯟꯂꯣ ꯈꯣꯏ ꯂꯩꯕ ꯖꯥꯠꯂ
ꯈꯦ ꯍꯦ ꯍꯦ
ꯁꯤꯁꯇ꯭ꯔ ꯏꯟꯂꯣ ꯍꯧꯖꯤꯛ ꯅꯨꯄꯤ ꯃꯆꯥꯗꯣ
ꯀꯔꯝꯕ
ꯅꯨꯄꯤ ꯃꯆꯥꯗꯣ ꯍꯧꯖꯤꯛ ꯅꯪꯅ ꯑꯩꯉꯣꯟꯗ ꯎꯠꯄ ꯃꯁꯛ ꯅꯨꯄꯤ ꯃꯆꯥꯗꯣ ꯃꯥꯗꯣ ꯅꯪꯕꯨ ꯐꯣꯟ ꯅꯪꯕꯨ ꯋꯥꯔꯤ ꯁꯥꯔꯛꯀꯦꯀꯣ ꯍꯥꯏꯔꯒ ꯅꯪꯅ ꯀꯩꯗꯧꯁꯦꯕ ꯀꯩꯗꯧꯁꯦꯕ ꯍꯥꯏꯕꯤꯒꯦ ꯃꯪ ꯐꯔꯁꯦ ꯍꯥꯏꯌꯦꯅ
ꯍꯦꯍꯦ ꯋꯥꯔꯤꯗꯤ ꯑꯩ ꯁꯥꯅꯤꯡꯉꯥꯏ ꯃꯇꯝ ꯂꯩꯇꯦꯅ ꯃꯥꯕꯨ ꯍꯥꯏꯔꯝꯕꯅꯤ ꯉꯁꯥꯏꯗꯣ ꯑꯃꯨꯔꯛ ꯁꯥꯏꯌꯦ ꯑꯗꯨ ꯈꯪꯗꯦ ꯑꯩꯅ ꯅꯨꯡꯗꯥꯡꯗ ꯁꯥꯕ ꯌꯥꯗꯦ ꯍꯥꯏꯅ ꯍꯥꯏꯔꯛꯀꯦꯅ ꯍꯥꯏꯔꯝꯕꯅꯤ ꯅꯪꯕꯨ ꯋꯥꯔꯤ ꯁꯥꯑꯣ ꯑꯗꯨꯒ ꯑꯈꯣꯏ ꯃꯔꯨꯞ ꯑꯃꯥꯕꯨꯁꯨ ꯑꯩꯅ ꯁꯥꯎꯑꯣꯅ ꯄꯤꯔꯝꯕꯅꯤ ꯐꯣꯟ ꯅꯝꯕꯔ
ꯑꯩꯅ ꯍꯧꯖꯤꯛ ꯑꯃ ꯄꯤꯕꯗꯨꯁꯨ ꯁꯥꯖꯤꯜꯂꯣꯅꯦ ꯃꯥꯗꯤ ꯈꯥꯔ ꯑꯍꯟꯅꯤ
ꯑꯩ ꯃꯇꯝ ꯂꯩꯇꯕ ꯃꯇꯝ ꯂꯩꯇꯕ ꯍꯥꯏꯕꯗꯤ ꯂꯥꯏꯔꯤꯛ ꯄꯥꯕ ꯃꯇꯝꯗꯨꯒ ꯁꯤꯒꯤ ꯃꯤ ꯋꯥꯔꯤ ꯁꯥꯅꯤꯡꯉꯥꯏ ꯃꯇꯝꯗꯨꯒ
ꯂꯥꯏꯔꯤꯛ ꯄꯥꯕ ꯃꯇꯝꯗꯤ ꯐꯖꯅ ꯃꯥꯡ ꯈꯜꯂꯦ ꯑꯩꯁꯨ ꯑꯁ ꯂꯥꯏꯔꯤꯛ ꯐꯖꯅ ꯄꯥꯗ꯭ꯔꯦ ꯁꯤꯒꯤꯅ
ꯑꯗꯨꯅꯦ ꯂꯥꯏꯔꯤꯛ ꯄꯥꯕ ꯃꯇꯝꯗ ꯌꯦꯡꯉꯣ ꯍꯧꯖꯤꯛ ꯄꯨꯡ ꯑꯃ ꯑꯅꯤ ꯄꯥꯔꯒ ꯃꯇꯝ ꯌꯥꯝ ꯆꯪꯕ ꯃꯥꯟꯗ꯭ꯔꯣ ꯁꯤ ꯁꯥꯔ ꯑꯗꯨꯗꯤ ꯃꯤꯅꯤꯠ ꯇꯥꯔꯁꯦ ꯈꯪꯗ꯭ꯔꯥ ꯃꯥꯡꯈꯤꯅꯤꯕ
ꯎꯝ
ꯑꯗꯨꯗ ꯗꯨꯝ ꯁꯤꯗ ꯗꯨꯝ ꯇꯧ ꯂꯩꯔꯗꯤ ꯂꯥꯏꯔꯤꯛ ꯄꯥꯕꯗꯤ ꯄꯨꯡ ꯄꯨꯡ ꯆꯪꯉꯁꯨ ꯂꯣꯏꯁꯤꯟꯕ ꯉꯝꯗꯦ ꯁꯤꯡꯖꯨ ꯆꯥꯔ ꯆꯥꯔꯕꯣ ꯂꯟꯁ
ꯆꯥꯔꯦꯗ
ꯀꯔꯤ ꯀꯔꯤ ꯂꯥꯟꯁꯇ ꯆꯥꯕ꯭ꯔ ꯅꯪꯗꯤ
ꯃꯁꯔꯨꯝ ꯆꯥꯏ ꯗꯥꯜ ꯆꯥꯏ ꯍꯥꯎꯕ ꯅꯠꯇꯦ
ꯂꯟꯁ ꯍꯥꯏꯕꯗꯤ ꯗꯦ ꯕ꯭ꯔꯦꯛꯀꯤ ꯂꯟꯁꯇꯣ ꯍꯥꯏꯕꯅꯦ
ꯍꯨꯏꯁꯥ ꯗꯦ ꯕ꯭ꯔꯦꯛꯀꯤꯗꯤ ꯆꯥꯗꯦ ꯂꯟꯁ ꯄꯣꯚꯥꯏꯠ ꯇꯧꯗꯦ
ꯑꯥ ꯀꯔꯤ ꯁꯥ ꯍꯥꯏꯕ
ꯍꯨꯏꯁꯥ ꯍꯨꯏꯁꯥ ꯁꯦꯝꯂ ꯂꯩꯖꯒꯦꯌꯦ ꯍꯧꯔꯣꯡ ꯄꯥꯔꯇꯤꯁꯤꯡꯁꯦ
ꯍꯦꯍꯦ ꯀꯔꯤꯔꯣ
ꯍꯥ
ꯀꯤꯑꯦꯕ
ꯍꯨꯏꯁꯥ ꯆꯥꯅꯤꯡꯉꯦꯅ ꯃꯣꯏ
ꯃꯦꯘꯂꯌꯥꯒꯤ ꯀꯣꯃꯤꯇꯤ ꯍꯣꯏꯅ ꯍꯣꯔꯦꯟ ꯐꯥꯔ ꯂꯩꯅꯤꯀꯣ
ꯍꯥꯍꯥ
ꯍꯝꯍꯝ ꯅꯨꯡꯉꯥꯏꯗꯤ ꯅꯨꯡꯉꯥꯏꯒꯅꯤꯅꯦ
ꯍꯨꯏꯁꯥ ꯆꯕ꯭ꯔꯥ ꯅꯪ
ꯆꯥꯗꯤ ꯆꯥꯏ ꯆꯥꯗꯕꯗꯤ ꯅꯠꯇꯦ ꯑꯗꯨ ꯑꯣꯏꯔꯁꯨ ꯆꯥꯅꯤꯡꯕꯗꯤ ꯐꯥꯎꯗꯦ ꯍꯥꯏꯕꯗꯤ ꯑꯩ ꯆꯥꯗꯕꯗꯤ ꯅꯠꯇꯦꯕ ꯗꯨꯝ ꯆꯅꯤꯡꯕ ꯐꯥꯎꯗꯦ ꯍꯥꯕꯅꯤꯗ ꯅꯍꯥꯟ ꯑꯉꯥꯡ ꯑꯣꯏꯔꯤꯀꯥꯟꯗꯗꯤ ꯑꯈꯣꯏ ꯁ꯭ꯋꯥꯏꯗꯗꯤ ꯑꯗꯨꯝ ꯆꯥꯕꯅꯤꯅ ꯎꯝ ꯊꯣꯡꯉꯗꯤ ꯆꯥꯏ ꯍꯧꯖꯤꯛꯇꯤ ꯅꯍꯥꯟ ꯅꯨ ꯆꯥꯅꯤꯡ ꯆꯥꯅꯤꯡ ꯆꯅꯤꯡꯕꯗꯨ ꯐꯥꯎꯗ꯭ꯔꯦ ꯍꯥꯏꯇꯥꯔꯦ
ꯉꯁꯤꯗꯤ ꯁꯥꯏꯌꯦ ꯐꯖꯅ ꯁꯤꯂꯣꯡꯁꯨ
ꯑꯣ ꯑꯦ ꯍꯟꯗꯛ ꯀꯤꯔ ꯂꯩꯛꯏꯅꯦ ꯀꯩꯅꯣꯃ ꯑꯩꯈꯣꯏ ꯊꯣꯛꯀꯗ꯭ꯔꯥꯅ ꯑꯩꯏꯁꯨ ꯖꯒꯥ ꯃꯈꯣꯏ ꯄ꯭ꯂꯦꯠꯁ ꯂꯦꯡꯕꯒꯤ ꯐꯣꯇꯣ ꯂꯩꯔꯣꯏꯅꯦ
ꯃꯣꯏꯅ ꯑꯁ ꯃꯤꯅꯤꯠ ꯖꯨꯂꯥ ꯌꯥꯔꯛꯀꯣꯏ ꯕꯤꯅꯤꯖꯨꯂ ꯒꯤ ꯑꯥꯔꯊꯀ꯭ꯋꯦꯛ ꯇꯨꯗꯤ ꯎꯐ ꯀꯤꯍꯦ
ꯅꯣꯏ ꯀꯟꯇꯤꯅꯦꯟ ꯑꯍꯨꯝꯗꯅꯤ ꯍꯟꯗꯛ ꯑꯣꯔꯊꯀ꯭ꯋꯦꯛ ꯊꯣꯛꯄꯗꯣ
ꯎꯝ ꯋꯥꯡꯕ ꯋꯥꯡꯕ ꯌꯨꯝꯗ ꯂꯩꯒꯅꯨ
ꯑꯩꯒꯤꯗꯤ ꯋꯥꯡꯗꯦ ꯋꯥꯡꯗꯦ ꯑꯗꯨ ꯁ꯭ꯂꯣꯞꯅꯦꯕ ꯁꯤꯂꯤ ꯑꯦꯔꯤꯌꯥ ꯁ꯭ꯂꯣꯞꯇꯅꯦꯕ
ꯎꯝ
ꯆꯤꯡ ꯈꯥꯔ ꯀꯥꯕ ꯇꯥꯏꯞꯇ ꯇꯧꯔꯒ ꯁꯥꯏꯠ ꯑꯃꯗꯅ ꯃꯈꯥ ꯃꯈꯥ ꯑꯣꯏꯕ ꯃꯊꯛꯇꯅ ꯗꯥꯏꯔꯦꯛ ꯐ꯭ꯂꯣꯔ ꯇꯥꯏꯞꯇꯅꯦꯕ ꯑꯣꯄꯟ ꯁ꯭ꯄꯦꯁ ꯂꯩꯔꯁꯨ ꯃꯊꯛꯇ ꯕꯤꯜꯗꯤꯡ ꯑꯆꯧꯕ ꯂꯩꯔꯤꯕꯥꯏ ꯃꯣꯏ ꯑꯦꯟꯖꯤꯑꯣ ꯈꯣꯏꯒꯤ
ꯑꯣ
ꯍꯣꯔꯦꯟ ꯂꯦꯡꯂꯒ ꯇꯥꯗ꯭ꯔꯤꯕ ꯑꯗꯨꯕꯨ ꯌꯨꯝꯁ ꯍꯤꯜ ꯑꯦꯔꯤꯌꯥꯗꯅ ꯍꯦꯟꯅ ꯀꯟꯗꯤ ꯀꯜꯂꯦꯕꯅꯦ ꯂꯦꯟꯁ꯭ꯂꯥꯏꯠ ꯇꯧꯔꯗꯤ ꯕꯦꯔꯥ ꯑꯣꯏꯕ ꯈꯛꯇꯅꯤ ꯑꯥꯔꯊꯀ꯭ꯋꯦꯛ ꯇꯧꯔꯒ ꯅꯣꯡ ꯅꯣꯡ ꯇꯥꯕꯩ ꯑꯥꯔꯊꯀ꯭ꯋꯦꯛ ꯑꯃ ꯊꯣꯛꯑꯗꯤ ꯀꯩꯅꯣꯃ ꯂꯥꯏꯕꯛꯇꯣ ꯄꯦꯠꯂꯤꯗꯅ
ꯑꯗꯨꯅꯦ
ꯂꯩꯕꯛꯇꯨ ꯄꯦꯠꯂꯗꯤ ꯍꯣꯔꯦꯟ ꯑꯥꯔꯀ꯭ꯋꯦꯛ ꯈꯥꯔ ꯀꯜꯂꯗꯤ ꯂꯩꯕꯛꯇꯨ ꯀꯥꯏꯕ ꯌꯥꯕ ꯆꯥꯟꯁꯇꯤ ꯂꯩꯌꯦꯕ ꯑꯗꯨꯕꯨ ꯅꯣꯡ ꯀꯟꯅ ꯇꯥꯗ꯭ꯔꯗꯤ ꯗꯨꯝ ꯈꯥꯔ ꯀꯨꯏꯅ ꯂꯥꯛꯑꯁꯨ ꯄꯥꯛ ꯑꯥꯥ ꯇꯨꯗꯤ ꯇꯔꯣꯏꯗ ꯌꯨꯝꯒꯨꯝꯕ ꯚꯥꯔꯇꯤꯒ ꯃꯦꯘꯥꯂꯌꯥꯔꯣꯝꯁꯦ ꯄ꯭ꯂꯦꯠ ꯀꯔꯤꯕ ꯀꯔꯤ ꯄ꯭ꯂꯦꯠ ꯑꯃ ꯇꯥꯕꯅꯤꯅꯦ ꯄ꯭ꯔꯥꯏ ꯄꯨꯜꯂꯤ ꯍꯥꯏꯕ꯭ꯔ
ꯈꯪꯗ꯭ꯔꯦꯅꯦ ꯑꯗꯨꯗꯤ
ꯗꯦꯟꯖꯔ ꯄꯥꯛ ꯑꯈꯣꯏ ꯑꯦꯁꯤꯌꯥ ꯈꯣꯏꯒꯤ ꯗꯦꯟꯖꯔꯗꯣ ꯅꯠ ꯆꯤꯡꯉꯝꯅꯤ ꯍꯥꯏꯕꯗꯤ ꯍꯤꯃꯥꯂꯌꯥꯟ ꯔꯦꯟꯁꯅꯤꯅꯀꯣ ꯇꯥꯕ꯭ꯔꯣ
ꯇꯥꯏꯌꯦ ꯇꯥꯏꯌꯦ ꯑꯗꯨꯅꯦ ꯍꯤꯃꯥꯂꯌꯥ ꯔꯦꯟꯁꯅꯤꯅꯀꯣ ꯅꯣꯔꯠ ꯏꯁ꯭ꯠꯇꯤ
ꯀꯨꯏꯔꯦ ꯍꯥꯏ ꯑꯦꯕ ꯆꯦꯍꯤ ꯍꯧꯖꯤꯛ ꯅꯍꯥꯟ ꯑꯩꯠꯇꯤꯟ ꯑꯩꯠꯇꯤꯟ ꯅꯥꯏꯟꯇꯤ ꯀꯌꯥꯒꯤꯔ ꯅꯠꯇ꯭ꯔꯒ ꯅꯥꯏꯟꯇꯤꯟ ꯐꯣꯔꯇꯤ ꯑꯗꯨꯋꯥꯏꯗ ꯂꯥꯁ ꯀꯥ ꯂꯥꯛꯄ ꯃꯥꯜꯂꯦ
ꯑꯣ
ꯋꯥ꯭ꯔꯜꯒꯤ ꯍꯥꯏꯌꯦꯁ ꯃꯦꯛꯅꯤꯇꯨꯠꯗ ꯑꯥꯔꯊꯀ꯭ꯋꯦꯛ ꯈ꯭ꯋꯥꯏꯗꯒꯤ ꯌꯥꯝꯃꯁꯨ ꯒꯨꯍꯥꯇꯤꯔꯣꯝꯗ ꯇꯥꯔꯝꯃꯅꯤꯅꯦ ꯑꯗꯨꯒꯤꯅꯦ ꯑꯗꯨꯃꯥꯏꯅ ꯂꯥꯛꯑꯗꯤ ꯑꯩꯅ ꯀꯤꯕꯗ ꯍꯣꯔꯦꯟ ꯕꯤꯜꯗꯤꯡꯒꯨꯝꯕ ꯇꯨꯔꯒ ꯊꯣꯛꯄ ꯉꯝꯗ꯭ꯔꯒ ꯄꯜꯂꯒ ꯅꯠꯇ꯭ꯔꯒ ꯁꯣꯛꯄ ꯈꯣꯠꯄ ꯑꯣꯏꯔꯗꯤ ꯀꯤꯕ ꯑꯗꯨꯒꯤꯅꯦ ꯍꯟꯗꯛ ꯁ꯭ꯀꯦꯟ ꯇꯧꯔ ꯂꯩꯔꯦ ꯑꯥꯔꯀ꯭ꯋꯦꯛ ꯑꯃ ꯊꯣꯛꯑꯗꯤ ꯀꯥꯏꯗ ꯆꯪꯒꯗ꯭ꯔꯥ ꯀꯥꯏꯗ ꯆꯦꯟꯒꯗ꯭ꯔꯥ ꯀꯃꯥꯏꯅ ꯊꯣꯛꯀꯗ꯭ꯔꯥ ꯀꯃꯥꯏꯅ ꯀꯟꯒꯗ꯭ꯔꯥꯅꯦ ꯏꯁꯥꯅ
ꯉꯁꯥꯏ ꯕꯤꯕꯤ ꯑꯦ ꯇꯝꯕ ꯂꯩꯁꯥꯕꯤꯃ ꯑꯩꯒ ꯋꯥꯔꯤ ꯁꯥꯟꯅꯩ
ꯑꯁ ꯂꯩꯁꯥꯕꯤꯒꯤ ꯋꯥꯔꯤꯗꯤ ꯅꯪꯁꯨ ꯋꯦꯠꯇꯦ ꯍꯦ
ꯍꯦ ꯍꯦ ꯑꯩꯅ ꯑꯦꯗꯚꯥꯏꯁ ꯈꯥꯔ ꯄꯤꯈ꯭ꯔꯕꯅꯤ ꯑꯦꯝ ꯕꯤ ꯑꯦ ꯇꯧꯕ ꯐꯕ꯭ꯔꯥ ꯏꯌꯥꯝꯕ ꯀꯥꯏꯅ ꯑꯩꯉꯣꯟꯗ
ꯑꯩꯅ ꯑꯃ ꯑꯃꯒꯤ ꯋꯥꯔꯤ ꯁꯥꯔ ꯂꯩꯔꯦ ꯅꯪꯅ ꯕ꯭ꯔꯦꯛ ꯈꯔ ꯂꯩꯔꯦ ꯂꯩꯁꯥꯕꯤ ꯂꯩꯁꯥꯕꯤ ꯉꯁꯥꯏꯒꯤ ꯉꯔꯥꯡꯒꯤ ꯗꯨꯗ ꯍꯥꯏꯔꯛꯄꯅꯤꯅꯦ
ꯑꯍꯑꯍ
ꯄꯩꯁꯥ ꯇꯥꯟꯕꯒꯤꯔ ꯀꯩꯅꯣ ꯅꯪꯒꯤ ꯐꯤꯌꯨꯆꯔ ꯋꯥꯏꯐ ꯊꯤꯕꯒꯤꯔ ꯈꯪꯗ꯭ꯔꯦ ꯅꯪꯁꯦ
ꯍꯍ
ꯅꯍꯥꯟꯗꯤ ꯅꯍꯥꯟꯗꯤ ꯄꯩꯁꯥꯒꯤ ꯃꯇꯥꯡꯗꯅꯦ ꯍꯟꯗꯛꯇꯤ ꯈꯥꯔ ꯀꯩꯅꯣꯗ ꯆꯪꯒ ꯒ꯭ꯔꯦꯅꯦ ꯂꯥꯏꯟ ꯑꯃꯗ ꯍꯦꯍꯦ
ꯅꯍꯥꯟꯗꯤ ꯄꯩꯁꯥꯒꯤ ꯇꯧꯔꯝꯕꯅꯦ ꯍꯧꯖꯤꯛꯇꯤ ꯌꯥꯗ꯭ꯔꯦ
ꯌꯥꯗ꯭ꯔꯦ ꯌꯥꯗ꯭ꯔꯦ ꯅꯪ ꯕꯤꯠ ꯕꯤꯠ ꯕꯤꯠꯀꯤ ꯃꯑꯣꯡꯗ ꯇꯣꯉꯥꯟꯒ꯭ꯔꯦ ꯅꯪ ꯍꯟꯗꯛ ꯅꯪꯒꯤ ꯕꯤꯠꯁꯦ ꯑꯇꯣꯞꯄꯗ ꯆꯪꯒꯔꯦ ꯐꯨꯠꯕꯣꯜ ꯅꯤꯇꯤ ꯁꯥꯅꯕ꯭ꯔꯣꯅ ꯐꯨꯠꯕꯣꯜ ꯗꯤ
ꯐꯨꯠꯕꯣꯜꯗꯤ ꯑꯩ ꯈꯣꯡ ꯌꯥꯗ꯭ꯔꯦ ꯈꯣꯡꯁꯦ ꯑꯁ ꯅꯥꯔ ꯂꯩꯔꯦ ꯁꯥꯅꯗꯦ
ꯀꯗꯥꯥꯏꯗꯒꯤ ꯀꯔꯤ ꯇꯧꯕ ꯅꯈꯣꯡꯗꯤ ꯑꯃꯨꯛꯀ
ꯑꯩꯒꯤ ꯁꯤꯡꯂꯤꯗꯨ ꯅꯥꯕ ꯈꯣꯡꯒꯤ ꯑꯥ ꯑꯗꯨꯒꯤ ꯃꯨꯚꯃꯦꯟꯗꯨ ꯌꯥꯗꯦꯅꯦ
ꯁꯤꯡꯂꯤ ꯅꯥꯕ ꯍꯧꯔꯕ ꯅꯪꯕꯣ
ꯍꯣꯏ ꯆꯦꯟꯕ ꯌꯥꯗꯕ
ꯑꯩꯗꯤ ꯐꯨꯠꯕꯣꯜꯗꯤ ꯁꯥꯅꯥꯗꯕ ꯀꯨꯏꯔꯦꯗ ꯐꯨꯠꯕꯣꯜ ꯁꯥꯟꯅꯥꯕꯁꯦ ꯚꯥꯏ ꯅꯨꯃꯤꯠ ꯑꯃ ꯑꯅꯤ ꯁꯅꯥꯕ ꯀꯥꯟꯗ ꯋꯥꯕꯅꯦꯕ ꯑꯗꯨꯕꯨ ꯀꯟ ꯇꯤꯅꯦꯁ ꯅꯨꯃꯤꯠ ꯑꯍꯨꯝꯒꯨꯝꯕ ꯁꯥꯅꯥꯔꯗꯤꯀꯣ ꯋꯥꯔꯁꯨ ꯋꯥꯔ ꯑꯗꯨꯝ ꯁꯥꯅꯔꯗꯤꯀꯣ ꯏꯁꯇꯥꯃꯤꯅꯥꯗꯤ ꯐꯖꯅ ꯀꯥꯔꯛꯄꯅꯦ
ꯍꯣꯏꯗ ꯍꯣꯏꯗ
ꯁꯅꯥ ꯁꯅꯥ ꯁꯨꯡꯁꯥꯟ ꯁꯥꯟꯅꯥꯗ꯭ꯔꯒ ꯑꯦ ꯑꯦꯛꯁ꯭ꯔꯁꯥꯏ ꯇꯧꯗ꯭ꯔꯒ ꯁꯥꯅꯥꯕꯗꯣ ꯐꯥꯔꯁ ꯗꯦꯗꯤ ꯌꯥꯝ ꯀꯟꯕꯅꯦꯕꯗꯣ ꯑꯣꯏꯔꯁꯨ ꯃꯊꯪꯒꯤ ꯅꯨꯃꯤꯠꯇꯗꯤ ꯋꯥꯕꯅꯦꯕ
ꯆꯥꯗꯦ ꯄꯨꯛꯇꯤ ꯅꯥꯕꯅꯦ ꯄꯨꯛꯇꯤ ꯅꯥꯕꯅꯤꯀꯣ ꯁꯥꯕꯅꯤ ꯆꯦꯟꯕ ꯀꯥꯟꯗ
ꯍꯣꯏ ꯑꯩꯗꯤ ꯃꯣꯔꯣꯛ ꯎ ꯃꯣꯔꯣꯛꯇꯣ
ꯎꯝ
ꯑꯌꯨꯛꯇ ꯑꯃ ꯅꯨꯡꯗꯥꯡ ꯑꯃ ꯆꯥ ꯂꯩꯔꯦ ꯗꯨꯒꯤꯅꯦ ꯍꯟꯗꯛ ꯑꯩ ꯄꯨꯛ ꯁꯥꯔ ꯂꯩ ꯅꯪꯗꯤ ꯃꯣꯔꯣꯛ ꯌꯥꯝ ꯆꯥꯗꯕꯒꯨꯝ ꯇꯧꯕꯅꯠꯇ꯭ꯔꯣ
ꯎꯁ ꯃꯣꯔꯣꯛ ꯌꯥꯝ ꯆꯥꯏꯗ ꯑꯩꯁꯨ
ꯑꯣꯏꯕꯖꯥꯠꯅꯤ ꯑꯗꯨꯗꯣ ꯁꯣꯏꯈ꯭ꯔꯦ ꯀꯥꯏꯗꯦꯗ ꯑꯩꯅ ꯀꯩꯅꯣ ꯅꯝꯕ ꯁꯣꯏꯈ꯭ꯔꯦ ꯅꯪ ꯀ꯭ꯋꯥ ꯆꯥꯕ꯭ꯔꯣ
ꯀ꯭ꯋꯥ ꯆꯥꯏ
ꯑꯥ ꯖꯔꯗꯥ ꯖꯔꯗꯥꯁꯨ
ꯖꯔꯗꯥꯁꯨ ꯆꯥꯏ ꯌꯥꯝ ꯌꯥꯛꯅ ꯆꯥꯗꯦꯗ ꯈꯤꯇꯪ ꯍꯥꯞꯄ ꯆꯥꯕꯅꯤꯗ ꯖꯔꯗꯥ
ꯇꯂꯞ ꯁꯦꯒꯥꯏꯔꯦ
ꯑꯗꯨꯒꯨꯝꯕꯗꯤ ꯆꯥꯗꯦꯍꯦ
ꯆꯥꯗꯤ ꯆꯔꯝꯗꯧ ꯃꯥꯂꯦ ꯅꯪꯁꯦ
ꯆꯥꯗꯦ
ꯅꯪ ꯑꯈꯣꯏ ꯄꯥꯔꯇꯤꯁꯦ ꯌꯥꯗꯤ ꯌꯥꯕꯖꯅꯤꯅꯦ ꯅꯪ ꯆꯥꯗ ꯗꯦ ꯑꯈꯣꯏ ꯀꯩꯅꯣ ꯃꯤ ꯑꯅꯤꯁꯨ ꯆꯥꯗ꯭ꯔꯦ